ꯑꯝ
ꯃꯦꯗꯥꯝ ꯅꯠꯇ꯭ꯔꯦꯗ ꯍꯧꯖꯤꯛꯀꯥꯟꯗꯤ ꯍꯧꯖꯤꯛꯀꯥꯟ
ꯍꯧꯖꯤꯛꯀꯥꯟꯗꯤ ꯃꯦꯗꯥꯝ ꯅꯠꯇ꯭ꯔꯦ ꯑꯩꯈꯣꯏꯗ ꯃꯦꯗꯥꯝ ꯑꯅꯧꯕ ꯂꯥꯛꯈ꯭ꯔꯦ
ꯄꯥꯎ ꯐꯥꯎꯅꯗꯕꯖꯨ ꯀꯨꯏꯔꯦ ꯀꯝꯗꯧꯔꯤꯒꯦ
ꯅꯣꯉꯥꯏꯃꯟꯗꯅ ꯌꯥꯗ꯭ꯔꯦꯗ ꯅꯨꯉꯥꯏꯃꯟꯗꯅ ꯀꯞꯅꯤꯡꯕ ꯐꯥꯎꯋꯦ
ꯐꯥꯎꯔꯝꯒꯅꯤ
ꯉꯔꯥꯡ
ꯑꯩꯈꯣꯏꯁꯨ ꯅꯨꯉꯥꯏꯃꯟꯗꯅ ꯑꯁ ꯋꯥꯔꯦꯗ
ꯑꯗꯨꯅꯦ ꯅꯨꯉꯥꯏꯃꯟꯗꯅ ꯌꯥꯗ꯭ꯔꯦ ꯅꯨꯉꯥꯏꯃꯟꯕꯁꯦ ꯋꯥꯅ ꯂꯩꯕꯗꯨꯅ ꯈꯔꯥ ꯐꯕꯒꯨꯝ ꯇꯧꯔꯦ
ꯑꯗꯨꯅ ꯅꯨꯉꯥꯏꯕꯅꯤꯗ ꯋꯥꯔꯁꯨ ꯅꯨꯉꯥꯏꯕꯅꯦ
ꯄꯨꯟꯁꯤꯁꯤꯗ ꯑꯃꯅꯤ
ꯑꯩ
ꯑꯩꯒꯤ ꯆꯥ ꯀꯥꯎꯔꯦꯅꯦ ꯅꯪ ꯋꯥꯔꯤ ꯁꯥꯔꯒ ꯂꯩꯔꯤꯛ ꯔꯤꯉꯩꯗꯒꯤ ꯂꯩꯔꯤꯕ ꯀꯥꯟꯗꯒꯤ
ꯎꯔꯤꯒꯤ ꯂꯩꯩꯗꯣ ꯀꯪꯍꯜꯂꯒ
ꯑꯣ ꯑꯣ ꯍꯥꯎꯋꯤ ꯍꯥꯏꯕꯅꯦ ꯑꯗꯣ ꯑꯩꯁꯨ ꯊꯛꯅꯤꯡꯉꯤꯅꯦ ꯑꯗꯣ
ꯎꯝ ꯏꯃꯥꯟꯅꯕꯤꯒꯤꯗꯣ ꯃꯥ ꯅꯍꯥꯟ ꯃꯅꯥꯎꯅꯨꯄꯤ ꯂꯥꯛꯄꯗ ꯄꯨꯔꯛꯄꯅꯦ ꯊꯛꯄ ꯂꯣꯏꯗ꯭ꯔꯤ ꯂꯩꯌꯦ ꯃꯌꯥꯝ ꯂꯩꯔꯤ꯫
ꯑꯩꯒꯤꯁꯨ ꯈꯔꯥ ꯈꯥꯛꯄꯤꯌꯣꯍꯦ꯫
ꯃꯤꯁꯤꯡ ꯍꯥꯎꯋꯦ ꯍꯥꯎꯋꯦ ꯍꯥꯏꯌꯦ ꯑꯗꯣ,
ꯁꯧꯒ꯭ꯔꯤꯒꯗꯤ ꯑꯗꯨꯝ ꯃꯥꯟꯅꯩꯗ ꯁꯧꯒ꯭ꯔꯤ ꯃꯟ ꯎꯝ ꯃꯥꯒꯤ ꯂꯩ ꯑꯣꯏꯕꯅꯤꯅꯀꯣ꯫
ꯃꯥꯟꯅꯗ꯭ꯔꯗꯤ꯫
ꯐꯦꯠ ꯂꯣꯁꯅꯤ ꯍꯥꯏꯌꯦ ꯑꯁꯤꯁꯦ꯫
ꯍꯥꯏꯌꯦ ꯍꯥꯏꯌꯦ꯫
ꯌꯨꯝ ꯊꯣꯛꯄ ꯀꯥꯟꯗ ꯑꯩꯁꯨ ꯀꯪꯍꯜꯂꯒ ꯊꯛꯂꯒꯦ꯫
ꯁꯧꯒ꯭ꯔꯤ ꯃꯆꯥꯒꯤꯔ, ꯑꯗꯣ ꯑꯆꯧꯕꯒꯤꯔ?
ꯑꯆꯧꯕꯒꯤ ꯑꯣꯏꯔꯝꯒꯅꯤꯅꯦ ꯀꯦꯟꯕ ꯃꯇꯝꯗꯒꯤ ꯂꯧꯁꯤꯟꯕ ꯃꯥꯜꯂꯦꯕ꯫
ꯐꯧꯕ ꯍꯥꯏꯖꯦ ꯐꯧꯕꯗꯨꯔꯣ?
ꯑꯆꯧꯕ ꯍꯥꯏꯗꯤꯀꯣ ꯄꯤꯛꯄ ꯅꯠꯇꯕꯗꯣ ꯈꯪꯕ꯭ꯔꯣ?
ꯪꯈꯪꯉꯦ ꯑꯗꯣ ꯑꯆꯧꯕ ꯍꯥꯏꯁꯦ, ꯑ ꯂꯧꯗ ꯊꯥꯕꯗꯣ ꯅꯠꯇꯕ ꯑꯃꯥ ꯂꯩꯗꯅ꯫ ꯋꯥꯔꯤ ꯁꯥꯅꯤ꯫
ꯎꯝ ꯑꯗꯨ ꯅꯠꯇꯦ ꯍꯣꯏ꯫ ꯑꯁꯪꯕ ꯂꯩꯗꯅ ꯁꯧꯒ꯭ꯔꯤ ꯀꯣ꯫
ꯃꯅꯨꯡ ꯀꯣ
ꯎꯝ
ꯑꯗꯨꯅ ꯍꯥꯎꯋꯤ ꯍꯥꯏꯌꯦ꯫ ꯇꯧꯗ꯭ꯔꯦꯗꯣ꯫
ꯍꯥꯎꯋꯦ ꯍꯣꯏ꯫
ꯅꯍꯥꯟꯗꯣ ꯑꯩꯅ ꯑꯩꯈꯣꯏ ꯁꯤꯗ ꯍꯅꯨꯄꯥ ꯂꯩꯏꯗꯅ꯫ ꯑꯗꯨꯗ ꯉꯔꯥꯡꯗꯣ ꯍꯥꯏꯕꯅꯦ ꯑꯩ ꯑꯥꯗ ꯆꯠꯅꯤꯡꯉꯥꯏꯗ ꯃꯄꯨꯗ ꯍꯥꯏ ꯃꯄꯨꯁꯨ ꯂꯥꯛꯑꯦ ꯃꯥꯅ ꯐꯖꯅ ꯍꯥꯏꯕꯀꯣ ꯑꯩꯅ ꯉꯁꯤꯁꯨ ꯑꯃꯨꯛ ꯍꯥꯏꯕꯅꯦ꯫ ꯑꯩ ꯗꯥꯏꯔꯦꯛ ꯍꯥꯏꯔꯒꯦ ꯍꯥꯏꯅ꯫
ꯇꯥꯏꯕ꯭ꯔꯥ?
ꯑꯗꯨꯗ ꯃꯥ ꯍꯌꯦꯡ ꯑꯃꯨꯛ ꯍꯥꯏꯒꯦ ꯍꯥꯏꯌꯦ꯫ ꯑꯗꯨꯁ ꯑꯁ ꯈꯪꯗꯦꯗ꯫ ꯑꯩꯅ ꯈꯟꯕꯗꯤ ꯑꯗꯨꯗꯣ ꯆꯠꯍꯜꯂꯒ, ꯄꯩꯁꯥ ꯇꯪꯈꯥꯏ ꯇꯪꯈꯥꯏ ꯅꯪ ꯌꯨꯝꯗ ꯆꯠꯂꯣ ꯑꯩ ꯇꯥꯟꯕꯁꯦ ꯇꯪꯈꯥꯏ ꯄꯤꯔꯒꯦ ꯍꯥꯏ ꯑꯩꯎ ꯍꯥꯏꯅꯤꯡꯉꯒ ꯂꯩꯔꯕꯅꯤ꯫
ꯍꯣꯏ ꯍꯣꯏ ꯍꯥꯏꯈ꯭ꯔꯣ꯫
ꯑꯥꯗ ꯂꯩꯕꯗꯣ ꯍꯥꯏꯕꯅꯦꯗ ꯊꯥ ꯑꯃꯈꯛꯇ ꯑꯣꯏꯕꯅꯤꯅꯀꯣ꯫ ꯆꯠꯀꯗꯧ ꯂꯩꯕꯅꯤꯅ ꯅꯪ ꯆꯠꯂꯣ ꯇꯪꯈꯥꯏ ꯇꯪꯈꯥꯏ ꯐꯥꯎꯒꯅꯤ ꯇꯧꯔꯁꯦ ꯍꯥꯏꯅ ꯍꯥꯏꯅꯤꯡꯂꯕꯅꯤ꯫
ꯎꯝ ꯎ ꯃꯤ ꯑꯣꯏꯔꯅꯤ ꯅꯪ
ꯀꯩꯗꯧꯔꯤꯒꯦ
ꯆꯂꯥꯔ ꯐꯥꯡꯗꯦ ꯅꯗꯤ ꯀꯣꯂꯥꯔꯗꯣ ꯅꯗꯤ ꯀꯣꯂꯥꯔ ꯂꯧꯅꯤꯡ ꯉꯥꯏ ꯂꯥꯛꯀꯦ ꯄꯩꯁꯥꯗꯤ ꯄꯩꯁꯥꯗꯤ ꯀꯣꯟꯅ ꯄꯤꯒꯦ ꯌꯥꯕ꯭ꯔꯣ
ꯀꯔꯤ ꯍꯥꯏꯕꯅꯣ ꯐꯖꯅ ꯇꯥꯗꯦꯗ
ꯅꯪꯒꯤ ꯀꯣꯂꯔꯗꯣ
ꯑꯣ
ꯂꯧꯅꯤꯡꯉꯥꯏ ꯂꯥꯛꯀꯦꯕ
ꯂꯥꯛꯈ꯭ꯔꯣ
ꯄꯩꯁꯥꯗꯤ ꯀꯣꯅ ꯄꯤꯒꯅꯤ
ꯎꯝ
ꯀꯥꯏꯅ
ꯅꯣꯏ ꯄꯩ ꯁꯥꯥ ꯐꯪꯂꯅꯤꯅ
ꯍꯣꯐ ꯄꯩꯁꯥ ꯐꯪꯂꯁꯨ ꯂꯥꯏꯇꯔꯦ ꯍꯟꯅꯛ
ꯎꯝ
ꯑꯩꯈꯣꯏꯒꯤ ꯑꯁ ꯁꯤꯗ ꯌꯥꯗ꯭ꯔꯦꯕ
ꯐꯦꯟ ꯑꯍꯨꯝ ꯂꯩꯌꯦ ꯍꯥꯏꯕ ꯅꯠꯇ꯭ꯔꯣ
ꯈꯣꯏ ꯅꯨꯄꯤ ꯑꯍꯨꯝꯗꯤ ꯌꯦꯡꯂꯣꯏ ꯏꯁꯇꯦꯟ ꯐꯦꯟꯗꯨꯗꯤ ꯀꯗꯥꯏꯗꯒꯤ ꯑꯩꯅ ꯇꯨꯝꯕ ꯀꯥꯟꯗ ꯃꯤ ꯑꯃꯅ ꯑꯃꯛ ꯃꯥꯒꯤ ꯁꯥꯏꯗ ꯑꯃꯨꯛ ꯑꯣꯟꯁꯤꯜꯂꯅꯤ
ꯑꯗꯣ ꯄꯩꯁꯥ ꯎꯝ ꯈꯥꯏꯅꯔꯒ ꯂꯧꯔꯣꯅ ꯅꯊꯟꯗ ꯂꯧꯗꯧ ꯁꯔꯨꯛ ꯄꯨꯗꯤ
ꯑ ꯇ ꯆꯠꯂꯁꯨ ꯑꯩꯅ ꯄꯨꯒꯗꯕ
ꯍ
ꯑꯗꯨꯅꯥ ꯐꯠꯇ꯭ꯔꯣ
ꯁꯛ ꯈꯪꯉꯦꯅ ꯁꯤ ꯀꯨꯂꯔꯁꯦ ꯄꯦꯟꯒ ꯑꯗꯨꯝ ꯆꯞ ꯃꯥꯟꯅꯕꯅꯤꯅ
ꯑꯗꯨꯗꯤ ꯐ꯭ꯔꯤꯗ ꯑꯣꯏꯅ ꯄꯤꯔꯁꯨ ꯌꯥꯏ
ꯑꯩꯁꯨ ꯄꯩꯁꯥꯗ ꯂꯧꯕꯅꯦ ꯀꯩꯅꯣ ꯀꯩꯒꯤ ꯐ꯭ꯔꯤꯗ ꯑꯃꯨꯛ ꯊꯥꯗꯣꯛꯇꯣꯏꯅꯣꯅꯦ
ꯑ ꯍꯦꯟꯒꯨꯝ ꯕꯗꯤꯒꯣ ꯐꯤꯔꯗ ꯑꯣꯢꯅ ꯄꯤꯔꯁꯨ ꯌꯥꯔꯕꯅꯤ ꯁꯀꯦꯟ ꯍꯦꯟ ꯁꯦꯀꯦꯟ ꯍꯦꯟ ꯐꯥꯎꯗꯤ ꯄꯩꯁꯥ ꯄꯤꯔꯒ ꯂꯩꯕ ꯌꯥꯏꯑꯦꯕ ꯑꯗꯣ ꯊꯥꯔꯠ ꯍꯦꯟ ꯑꯣꯏꯔꯗꯤꯀꯣ
ꯑꯁ ꯀꯩꯅꯣ ꯑꯩꯁꯨ ꯄꯩꯁꯥ ꯄꯤꯔꯒ ꯂꯧꯕꯅ ꯐ꯭ꯔꯤꯗ ꯄꯤꯊꯣꯛꯄ ꯍꯥꯏꯕꯁꯤꯗꯤ ꯅꯪꯁꯨ ꯈꯔ ꯈꯜꯂꯣꯍꯦ
ꯋꯥꯏ ꯆꯤꯟꯅꯕꯅꯦ ꯑꯗꯨꯝ ꯄꯩꯁꯥꯒꯗꯣ ꯈꯥꯏꯅꯔꯒ ꯀꯩꯅꯣ ꯇꯧꯔꯣ ꯑꯗꯨꯗ ꯂꯩꯕꯁꯤꯡꯗꯨꯗꯤ ꯍꯣꯔꯣꯏ ꯃꯣꯏꯗꯤ ꯑꯗꯨꯝ ꯂꯩꯔꯅꯤꯅ ꯑꯗꯨ ꯄꯥꯏꯔꯒ ꯂꯩꯔꯁꯨ ꯌꯥꯏ
ꯍꯣꯡꯅꯤꯉꯥꯏꯖꯤ ꯂꯩꯇ꯭ꯔꯗꯤ
ꯑꯗꯨꯗ ꯂꯩꯕꯁꯤꯡꯁꯨ ꯍꯣꯡꯅꯤꯉꯥꯏ ꯋꯥꯔꯤ ꯁꯥꯔ ꯂꯩꯕ꯭ꯔꯥꯅꯦ
ꯔꯤꯋꯥꯔꯠ ꯃꯇꯝꯗ ꯉꯥꯏꯔ ꯂꯩꯕꯒꯤ
ꯃꯣꯏꯗꯤ ꯑꯍꯣꯡꯉꯗꯕ ꯑꯗꯨꯗ ꯂꯩꯔꯤꯁꯤꯡꯅ ꯅꯨꯄꯥꯁꯨ ꯅꯨꯄꯤꯁꯨ ꯍꯣꯡꯒꯗꯕ ꯃꯤ ꯂꯩꯇ꯭ꯔꯦꯗ
ꯍꯣꯡꯉꯅꯤ ꯍꯥꯏ ꯖꯨꯟ ꯖꯨꯂꯥꯏ ꯖꯨꯂꯥꯏ ꯑꯥꯒꯁ ꯁꯦꯞꯇꯦꯝꯕꯔ ꯑꯣꯛꯇꯣꯕꯔ ꯅꯕꯦꯝꯕꯔ ꯅꯕꯦꯝꯕꯔ
ꯍꯥꯏꯕ ꯈꯛꯇꯅꯦ ꯃꯣꯏ ꯀꯥꯏꯗ ꯍꯣꯡꯗꯣꯏꯅꯣ
ꯑꯣꯛꯇꯣ ꯃꯔꯤ ꯆꯥꯝꯌꯥꯡꯈꯩ ꯈꯛꯇꯪꯅꯦ ꯅꯪ ꯂꯥꯛꯑꯣ ꯍꯥꯏ ꯍꯥꯏ ꯍꯥꯏ ꯍꯥꯏꯔꯛꯄꯅꯦ
ꯅꯨꯄꯤ ꯈꯣꯏꯗꯨꯗꯤ ꯑꯗꯨꯝ ꯂꯩꯅꯤ ꯍꯥꯏꯕ꯭ꯔꯥ
ꯅꯨꯄꯤ ꯈꯣꯏꯗꯤ ꯑꯗꯒꯤꯗꯤ ꯈꯪꯗꯦꯗꯥ ꯃꯣꯏ
ꯅꯨꯄꯤ ꯈꯣꯏꯗꯤ ꯈꯔ ꯐꯔꯦꯀꯣ ꯃꯣꯏ ꯂꯣꯏ ꯐ꯭ꯔꯤ ꯑꯣꯏꯔꯒ ꯃꯣꯏꯅ ꯊꯣꯡꯉꯒ ꯆꯥꯕꯅꯤꯅꯀꯣ ꯑꯄꯥ ꯈꯣꯏꯗꯤ ꯆꯥꯛ ꯑꯦꯟꯁꯥꯡꯗꯣ ꯀꯩꯅꯣ ꯇꯧꯋꯤ ꯍꯥꯏꯕ ꯋꯥꯅꯤꯗꯅꯥ
ꯑ ꯑꯩꯅ ꯍꯥꯏ ꯑꯥ ꯑꯩꯅ ꯍꯥꯏꯕ ꯊꯕꯛꯇꯨ ꯁꯨꯔꯝꯕ ꯅꯨꯄꯥ ꯑꯃ ꯉꯁꯤ ꯄꯥꯎ ꯐꯥꯎꯅꯩꯌꯦ ꯊꯕꯛꯇꯤ ꯀꯃꯥꯏ ꯇꯧꯒꯦ ꯍꯥꯏ ꯌꯥꯝ ꯋꯥꯕꯗꯤ ꯅꯠꯇꯦ ꯍꯥꯏ ꯃꯥꯁꯨ ꯍꯟ ꯇ ꯖꯨꯟ ꯆꯤꯛ ꯆꯤꯛ ꯖꯨꯟꯗꯅ ꯀꯩꯅꯣ ꯖꯣꯏꯟ ꯇꯧꯕꯅꯦ
ꯑꯥ ꯅꯣꯏ ꯈꯨꯟꯒꯤ ꯃꯤꯔꯣ
ꯅꯠꯇꯦ ꯑꯩꯈꯣꯏ ꯈꯨꯟꯒꯤ ꯃꯤꯗꯤ ꯃꯤ ꯑꯃꯈꯠꯇꯅꯤ ꯑꯅꯤ ꯂꯩꯕꯗꯣ ꯑꯃꯗꯨ ꯑꯃ ꯆꯠꯈ꯭ꯔꯦ ꯍꯥꯏ
ꯎꯝ ꯎꯝ ꯈꯪꯗꯦ ꯉꯥꯏꯕ ꯋꯥꯔꯦꯗꯥ ꯅꯕꯦꯝꯕꯔ ꯗꯤꯁꯦꯝꯕꯔꯁꯦ ꯅꯪꯅ ꯍꯥꯟꯅ ꯇꯧꯕꯗꯣ ꯌꯦꯡꯅꯤꯡꯕ꯭ꯔꯣ
ꯏꯊꯟꯗꯗꯤ ꯈꯪꯗ꯭ꯔꯦꯕ
ꯑꯗꯣ ꯇ꯭ꯔꯥꯏ ꯇꯧꯅꯕ ꯑꯣꯏꯔꯗꯤ ꯑꯧ ꯊꯥ ꯑꯃꯒꯨꯝꯕ ꯅꯠꯇ꯭ꯔꯁꯨ ꯍꯞꯇꯥ ꯑꯃ ꯑꯅꯤꯒꯨꯝꯕꯗꯤ ꯅꯕꯨꯡ ꯈꯣꯏꯗ ꯂꯩꯔꯁꯨ ꯀꯥꯏꯗꯦꯅꯥ ꯑꯗꯨꯒ ꯀꯩꯅꯣ ꯇꯧꯋꯦ ꯍꯥꯏꯔꯗꯤ ꯑꯩ ꯑꯩꯈꯣꯏꯅꯤꯁꯨ ꯑꯗꯨꯝ ꯌꯥꯎꯕ ꯌꯥꯏꯗꯅꯥ
ꯅꯕꯥꯅꯤꯗꯨ ꯀꯗꯥꯏ ꯂꯩꯒꯗꯕ
ꯑꯗꯨ ꯑꯩꯅ ꯍꯥꯏꯕꯁꯤ ꯒ꯭ꯌꯥꯟ ꯇꯥꯗꯕ꯭ꯔꯥ ꯅꯪꯗꯣ ꯍꯞꯇꯥ ꯑꯃ ꯑꯅꯤꯒꯨꯝꯕꯗꯤ ꯅꯕꯨꯡ ꯈꯣꯏꯗ ꯂꯩꯔꯒ ꯀꯣ
ꯎꯝ
ꯊꯕꯛꯇꯣ ꯍꯥꯟꯅ ꯇꯧꯔꯣꯕ ꯅꯨꯡꯉꯥꯏꯌꯦ ꯍꯥꯏꯔꯗꯤ ꯑꯩꯈꯣꯏꯅꯤꯁꯦ ꯂꯥꯛꯔꯒ ꯑꯩꯈꯣꯏ ꯄꯨꯟꯅ ꯂꯩꯃꯤꯟꯅꯔꯁꯨ ꯌꯥꯔꯦꯗꯅꯥ ꯔꯨꯝꯗꯣ ꯌꯦꯡꯂꯒ ꯊꯤꯔꯒ ꯑꯗꯨꯝ ꯀꯩꯅꯣ ꯇꯧꯕ ꯌꯥꯏꯗꯅ